ꯇꯥꯕ꯭ꯔꯥ
ꯇꯥꯏꯌꯦ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯆꯥꯛ ꯆꯥꯔꯕ꯭ꯔꯣ ꯅꯣꯏ
ꯆꯥꯔꯦ ꯅꯣꯏꯗꯤ ꯆꯥꯔꯕ꯭ꯔꯥ
ꯑꯩꯈꯣꯏ ꯆꯥꯗ꯭ꯔꯤ ꯑꯩꯈꯣꯏ ꯏꯃꯥꯅ ꯆꯥꯛ ꯊꯣꯡꯕ ꯂꯣꯏꯗ꯭ꯔꯤ ꯅꯣꯏꯗꯤ ꯀꯔꯤ ꯃꯊꯦꯜꯅꯣꯉꯁꯤ ꯆꯥꯛ ꯆꯥꯔꯕꫭ
ꯑꯩꯈꯣꯏꯗꯤ ꯉꯁꯤ ꯌꯦꯟꯁꯥꯅꯤ ꯌ°ꯟꯁꯥ
ꯑꯁ ꯍꯥꯎꯔꯅꯤ
ꯍꯥꯎꯔꯥꯅꯤ ꯏꯃꯥꯅ ꯊꯣꯡꯉꯦ ꯏꯃꯥꯅ ꯑꯥꯎ
ꯑꯣ ꯅꯪ ꯅꯪꯗꯤ ꯊꯣꯡꯕ ꯍꯥꯏꯕ꯭ꯔꯥ ꯇꯥꯕ꯭ꯔꯥ ꯍꯜꯂꯣ
ꯍꯜꯂꯣ
ꯍꯜꯂꯣ ꯑꯣ ꯇꯥꯏꯌꯦ ꯅꯪꯗꯤ ꯊꯣꯡꯕ ꯍꯩꯕ꯭ꯔꯥ
ꯍꯩꯇ° ꯍꯩꯇꯦ
ꯑꯁ ꯅꯪꯁꯨ ꯇꯝꯃꯣꯅꯥ
ꯑꯩꯗꯤ ꯆꯥꯕ ꯈꯛꯇꯅꯦ
ꯑꯣ ꯆꯥ ꯅꯪꯗꯤ ꯆꯥꯒ ꯇꯨꯃ ꯀꯥꯛꯇ
ꯑꯥ ꯑꯗꯨꯅꯦ ꯑꯇꯣꯞꯄ ꯍꯩꯇꯦ ꯑꯩꯗꯤ
ꯑꯗꯨꯗꯤ ꯅꯪ ꯃꯦꯒꯤꯒꯨꯝꯕ ꯑꯗꯨꯗꯤ ꯊꯨꯝꯕ ꯍꯥꯏꯕ꯭ꯔꯥ ꯑꯗꯨ ꯍꯥꯏꯥꯏꯇꯦ
ꯍꯥꯏꯗꯤ ꯏꯁꯤꯡꯁꯨ ꯕꯣꯏꯜ ꯇꯧꯕ ꯍꯩꯇꯦ
ꯑꯩ ꯅꯪꯁꯨ ꯂꯣꯏꯔꯦ ꯑꯗꯨꯗꯤ ꯅꯪꯗꯤ ꯑꯉꯥꯡ ꯑꯣꯏꯔꯤꯕ꯭ꯔ ꯈꯔ ꯆꯥꯔꯕ ꯑꯗꯨꯗꯤ ꯅꯪꯗꯤ ꯀꯣꯂꯦꯖ ꯀꯥꯕ ꯍꯧꯔꯕ꯭ꯔꯥ ꯀꯣꯂꯦꯖ ꯀꯥꯕ ꯍꯧꯔꯕ꯭ꯔꯥ
ꯑꯣ ꯍꯧꯔꯦ
ꯍꯥꯎꯔꯦ
ꯈ꯭ꯁ
ꯅꯪ ꯉꯁꯤ ꯑꯁꯤꯕꯣ ꯉꯁꯤꯕꯣ
ꯑꯥ
ꯉꯁꯤꯗꯣ ꯏꯃꯥꯟꯅ ꯏꯃꯥꯟꯗꯅ ꯂꯧꯕꯨꯛꯇ ꯆꯠꯂꯦꯕ ꯏꯃꯥꯗꯣ ꯇꯥꯕꯔꫭ ꯇꯥꯕ꯭ꯔꯣ
ꯅꯪꯒꯤ ꯏꯃꯥꯔꯥ
ꯑꯩꯒꯤ ꯏꯃꯥꯗꯔ ꯉꯁꯤ ꯂꯥꯕꯨꯗ ꯆꯠꯂꯦꯕ ꯑꯗꯨꯒ ꯃꯥꯅ ꯃꯁꯔꯨꯝ ꯄꯨꯔꯛꯑꯦ ꯑꯗꯨ ꯑꯗꯨꯅ ꯊꯣꯡꯉꯔꯒ ꯆꯥꯒꯅꯤ ꯍꯌꯦꯡ ꯏꯁꯤ ꯇꯥꯕ꯭ꯔꯥ